ꯇꯝꯃꯕꯣ꯫
ꯍꯥ?
ꯇꯝꯃꯕꯣ? ꯀꯩꯅꯣ ꯇꯨꯝꯅꯤꯡꯉꯕꯣ? ꯑꯩꯁꯨ ꯇꯨꯡꯒꯦꯅ ꯐꯃꯨꯡꯗ ꯂꯩꯔꯤꯗ꯫
ꯑꯥ꯫ ꯆꯥꯛ ꯆꯥꯔꯕ꯭ꯔꯣ ꯆꯥꯛ ꯆꯥꯔꯕ꯭ꯔꯣ? ꯀꯩ ꯃꯊꯦꯜ?
ꯍꯩꯈꯣꯏ꯫ ꯆꯥꯕꯗꯣ꯫
ꯍꯥꯥ?
ꯀꯩꯅꯣꯅꯤꯗ ꯀꯥꯡꯁꯣꯏꯅꯤꯗ ꯀꯥꯡꯁꯣꯏ ꯍꯥꯏꯗꯣꯏꯔꯥ ꯆꯝꯊꯣꯡ ꯍꯥꯏꯗꯣꯏꯔꯥ ꯀꯃꯥꯏ ꯍꯥꯏ ꯈꯪꯗꯦꯅꯦ ꯀꯅꯥ ꯀꯅꯥ ꯂꯩꯒꯦ
ꯃꯤ ꯌꯝꯃꯦ
ꯃꯤ ꯌꯥꯝꯃꯦ
ꯎꯝ
ꯍꯣꯁꯇꯦꯜꯒꯨꯝꯕꯗ ꯂꯩꯕ꯭ꯔꯣ
ꯎꯝ ꯍꯣꯁꯇꯦꯜ ꯎꯝ ꯎꯝ ꯍꯣꯁꯇꯦꯜꯗ ꯂꯩ
ꯀꯩꯅꯣ ꯍꯣꯁꯇꯦꯜꯗ ꯂꯩꯕꯣ ꯀꯥꯏꯗꯅꯣ ꯀꯥꯏꯗꯅꯣ ꯀꯔꯤ ꯍꯣꯁꯇꯦꯜ ꯑꯗꯨ ꯀꯩ ꯍꯣꯁꯇꯦꯜꯅꯣ ꯍꯥꯏꯕ
ꯈꯪꯗꯦ
ꯑꯦ ꯀꯥꯏꯗ ꯂꯩꯕ
ꯍꯥ
ꯀꯥꯏꯗ ꯂꯩꯕ
ꯇꯁꯨ ꯈꯪꯗꯦ
ꯅꯪꯅ ꯍꯧꯖꯤꯛ ꯍꯣꯁꯇꯦꯜ ꯂꯩ ꯍꯥꯏꯕꯗꯨ ꯀꯔꯝꯕ ꯍꯣꯁꯇꯦꯜꯅꯣ ꯀꯗꯥꯏꯗꯅꯣ ꯍꯥꯏꯕ
ꯈꯪꯗꯦ
ꯑꯦ ꯅꯪꯅ ꯈꯪꯗꯗꯤ ꯀꯅꯥꯅ ꯈꯪꯗꯣꯏꯕ
ꯅꯪ
ꯑꯩ ꯈꯪꯗꯣꯏꯔꯕꯣ ꯂꯣꯏꯔꯦꯍꯦ ꯑꯩꯅ ꯅꯉꯣꯟꯗ ꯍꯪꯕ ꯑꯗꯨꯒ ꯑꯩꯅ ꯈꯪꯗꯣꯏꯕ
ꯈꯪꯗ꯭ꯔꯗꯤ
ꯃꯤ ꯌꯥꯝꯃꯦꯗꯤ ꯍꯥꯏ ꯇꯨꯃꯤꯟꯅ ꯂꯩꯌꯦ ꯍꯣꯁꯇꯦꯜꯗ ꯂꯩꯌꯦꯌꯦ ꯑꯗꯨꯁꯨ ꯑꯗꯨꯒ ꯈꯪꯗꯦ ꯃꯐꯝ ꯀꯥꯏꯗꯅꯁꯨ ꯈꯪꯗꯦꯌꯦ ꯑꯩꯅ ꯈꯪꯒꯗꯕꯅꯦꯌꯦ ꯉꯁꯤ ꯀꯥꯏ ꯆꯠꯀꯦ
ꯈꯪꯗ꯭ꯔꯗꯤ ꯀꯅꯥꯅꯥ ꯈꯪꯒꯅꯤ
ꯈꯪꯉꯦ ꯈꯪꯉꯦ ꯑꯩ ꯂꯣꯏ ꯈꯪꯉꯦ ꯑꯗꯨ ꯉꯁꯥꯏ ꯌꯨꯝ ꯂꯩꯔꯤꯗꯣ ꯀꯥꯏ ꯆꯠꯄ
ꯇꯗꯦ ꯑꯃꯨꯀꯥ ꯍꯥꯏꯔꯣꯛ
ꯅꯪ ꯉꯁꯥꯏ ꯌꯨꯝꯗ ꯂꯩꯇꯔꯤꯗꯣ ꯀꯗꯥꯏꯗ ꯆꯠꯄ꯭ꯔꯕ
ꯑꯗꯨꯁꯨ ꯈꯪꯗꯦ
ꯀꯣꯏꯕ ꯀꯣꯏꯕꯨ ꯆꯠꯄꯔꯣ
ꯆꯠꯂꯦ ꯀꯣꯏꯕ ꯀꯣꯏꯕ
ꯅꯅꯥꯛꯇ ꯃꯤ ꯂꯩꯕꯗꯨ ꯃꯈꯣꯟ ꯇꯥꯏꯅꯦ
ꯇꯗꯔꯗꯤ ꯃꯤꯅꯤꯅ
ꯑꯗꯨ ꯂꯣꯟꯗꯣ ꯇꯥꯔꯗꯤ ꯋꯥ ꯌꯥꯝ ꯉꯥꯡꯒꯅꯨ ꯍꯥꯏꯌ‌ꯣ
ꯍꯣꯏꯗ ꯍꯣꯏꯅꯦ
ꯍꯌꯦꯡꯗꯤ ꯀꯥꯏ ꯆꯠꯇꯣꯏꯕ
ꯀꯣꯏꯕ
ꯑꯦ ꯅꯪ ꯅꯪꯗꯤ ꯀꯪꯂꯥꯗꯒ ꯀꯣꯏꯕꯒ ꯆꯠꯂꯝꯃꯤꯅ ꯑꯁ ꯃꯁꯛ ꯌꯥꯝꯅ ꯐꯖꯩꯅꯦ ꯁꯤꯁꯦ ꯀꯪꯂꯥ ꯅꯠ
ꯅꯪꯒꯤ ꯗꯤꯄꯤꯗ ꯍꯥꯞꯄꯤꯖꯦ ꯃꯥꯅꯦ
ꯀꯪꯂꯥꯁꯖꯤ ꯀꯪꯂꯥꯁꯖꯤ ꯐꯖꯩꯅ ꯅꯪ ꯐꯖꯕꯒꯤꯔꯥ ꯀꯪꯂꯥ ꯐꯖꯕꯒꯤꯔꯥ
ꯀꯣꯏꯕ ꯆꯠꯁꯤ ꯀꯣꯏꯕ ꯆꯠꯁꯤ ꯍꯌꯦꯡ
ꯑꯩ
ꯑꯩ
ꯍꯣꯏꯅꯦ ꯀꯣꯏꯕꯕꯨꯗꯤ ꯆꯠꯄ ꯌꯥꯏꯅꯦ ꯅꯪ ꯂꯥꯏꯐꯝꯐꯥꯎ ꯈꯪꯗ꯭ꯔꯤ ꯍꯧꯖꯤꯛ
ꯑꯗꯨꯅꯦ ꯈꯋꯥꯏ ꯂꯨꯔꯤꯁꯦ ꯈꯪꯗꯔꯁꯨ ꯌꯥꯏ
ꯈꯪꯗ꯭ꯔꯁꯨ
ꯁꯨ ꯌꯥꯏꯌꯦ ꯍꯣꯏ
ꯏꯁ
ꯆꯠꯂ ꯀꯥꯟꯗ ꯈꯪꯅꯅꯕ
ꯐꯔꯦꯅꯦꯕ ꯕꯣꯜ ꯌꯦꯡꯕꯔꯣ ꯌꯦꯡꯗꯦ ꯍꯥꯥ
ꯃꯤ ꯋꯥꯜ ꯀꯨꯞ ꯃꯇꯝꯗ ꯕꯥꯎ ꯌꯦꯡꯅꯩꯅꯦ ꯃꯤꯌꯥꯝꯅ
ꯕꯣꯜꯒ ꯕꯤꯠ ꯂꯩꯇꯦꯅꯍꯦ
ꯇꯅ ꯀꯗꯥꯗ ꯂꯩꯕꯅ‌ꯣ ꯍꯥꯏꯕ
ꯍꯥꯏꯕꯌꯥꯗꯦ
ꯍꯥꯏꯕ ꯌꯥꯗꯦ ꯏꯁ ꯂꯨꯔꯤꯍꯩ
ꯂꯨꯕꯅꯦ ꯁꯤꯕꯨ
ꯂꯩꯔꯤꯕꯅꯤ ꯑꯩ ꯈ꯭ꯔꯤꯁꯃꯥꯁ ꯆꯠꯄ ꯌꯥꯒꯗ꯭ꯔꯣ ꯍꯟꯗꯛ
ꯈꯪꯗ‌ꯦꯗ ꯇꯝꯕꯥ ꯉꯝꯗ꯭ꯔ‌ꯦ ꯅꯪꯗꯤ
ꯈꯪꯗ꯭ꯔꯤ ꯍꯧꯖꯤꯛ ꯃꯇꯝ ꯂꯥꯛꯑꯀꯥꯟꯗ ꯃꯇꯝ ꯂꯥꯛꯑꯀꯥꯟꯗ ꯈꯔ ꯆꯠꯊꯣꯛ ꯆꯠꯁꯤ ꯅꯨꯡꯉꯥꯏ ꯌꯥꯏ ꯍꯥꯏꯔ ꯀꯥꯟꯗ ꯌꯥꯗꯦ ꯆꯠꯄ ꯅꯠꯇ꯭ꯔꯒꯅ ꯌꯥꯗ꯭ꯔꯗꯤ ꯏꯝꯐꯥꯜꯗ ꯑꯣꯏꯅ ꯑꯗꯨꯝ ꯂꯩꯕ
ꯃꯇꯝ ꯌꯎꯔꯀꯥꯟꯗ ꯍꯥꯏꯕꯤꯒꯦ
ꯃꯇꯝ ꯌꯧꯔꯛꯀꯥꯟꯗ
ꯎꯝ
ꯃꯇꯝ ꯉꯥꯏꯔꯒ ꯂꯩꯕ ꯌꯥꯗꯦ ꯐꯠꯄ꯭ꯔ ꯐꯠꯄ ꯍꯥꯏꯗꯣꯛꯀꯗꯧꯕ
ꯑꯐ ꯐꯠꯇ ꯍꯥꯏꯗꯕ ꯈꯪꯂꯦ ꯍꯥꯏꯕ ꯍꯩꯇ꯭ꯔꯕ꯭ꯔꯥ ꯍꯩꯇꯦ ꯌꯥꯗꯦꯀꫭ ꯑꯗꯨ ꯌꯥꯗꯦ ꯍꯧꯖꯤꯛꯀꯥꯟꯗꯤ ꯗꫭꯡ ꯗꫭꯡ ꯃꯇꯝ ꯅꯠꯇ꯭ꯔꯦ‌
ꯑꯦ ꯃꯤ ꯍꯧꯖꯤꯛ ꯂꯥꯟ ꯀꯟꯅꯥ ꯇꯧꯋꯦꯅ ꯍꯥꯏꯒꯗꯧꯕ ꯇꯧꯒꯗꯧꯕꯁꯦ ꯁꯠ ꯁꯠ ꯗꯥꯡ ꯗꯥꯡ ꯇꯧꯔ ꯂꯩꯔꯦ ꯫ ꯀꯩꯅꯣꯅ ꯅꯣꯡꯊꯣꯡ ꯃꯇꯝ ꯅꯠꯇꯦ ꯁꯤ ꯀꯩꯒꯤꯅꯣ
ꯅꫭ ꯉꯔꯥꯡꯗꯒꯤ ꯑ ꯑꯃꯨꯛ ꯆꯦꯟꯖ ꯇꯧꯈ꯭ꯔꯦ꯫
ꯅꯍꯥꯟꯒꯤ ꯑꯃ ꯍꫭꯡꯑꯦꯗꫭ ꯑ ꯉꯔꯥꯡ ꯏꯔꫭꯟ
ꯍꯣꯡꯃꯩ ꯌꯥꯏꯅ
ꯈꯪꯗꯦ ꯇꯧꯅꯤꯡꯉꯥ ꯀꯥꯟꯗꯥ ꯎꯝ
ꯇꯨꯝꯒꯗꯕ ꯇꯨꯝꯒꯗꯕ ꯃꯇꯝꯁꯨ ꯈꯪ ꯗꯦ ꯅꯪꯅ ꯂꯩꯕ ꯃꯐꯝꯁꯨ ꯈꯪꯗꯦ
ꯅꯪ ꯈꯪꯗꯦ꯫
ꯀꯥꯏꯗꯅꯣ ꯍꯥꯏꯕ ꯅꯪꯅ ꯂꯩꯔꯤꯁꯦ
ꯍꯥꯏꯕꯤꯒꯦ ꯃꯨꯟꯅ ꯇꯥꯎ ꯀꯣ
ꯇꯥꯒꯦꯁꯦ ꯐꯖꯅꯥ ꯍꯥꯏꯑꫭ
ꯑꯗꯥ ꯌꯨꯝꯗ
ꯌꯨꯝꯗ
ꯗ ꯅꯌꯨꯝꯗ ꯂꯩꯔꯤꯁꯤꯗꯤ ꯎꯗ꯭ꯔꯥꯕꯣ꯫
ꯏꯊꯟꯗꯅꯦ
ꯇꯨꯝꯃꯥꯛꯀꯦ ꯅꯪꯒꯤ ꯅꯅꯥꯛꯇ ꯑ ꯐꯝꯔ ꯋꯥꯔꯤ ꯏꯁꯥꯔꯒ ꯀꯥꯏꯗꯅꯣ ꯀꯥꯏꯗꯅꯣ ꯀꯥ ꯍꯪꯉꯤꯅꯦ꯫
ꯋꯥꯊꯤ ꯌꯥꯝ ꯇꯧꯋꯦ ꯁꯤ ꯅꯨꯄꯤꯁꯦ ꯋꯥꯊꯤ ꯇꯧꯕ ꯌꯥꯝ ꯍꯩꯕ꯭ꯔꯥꯕ
ꯍꯩꯇꯦꯗ ꯅꯪꯅ ꯍꯪꯉꯨꯒꯤ
ꯑꯁ ꯉꯁꯤ ꯕꯣꯜ ꯌꯦꯡꯁꯤꯔ
ꯁꯤꯔ ꯈꯪꯗꯦ ꯌꯦꯡꯁꯤ ꯌꯦꯡꯁꯤ
ꯉꯁꯥꯏ ꯉꯥꯛꯇꯪ ꯇꯨꯝꯅꯤꯡꯕ ꯈꯔ ꯇꯨꯝꯅꯤꯡꯕ ꯍꯧꯔꯕꯅꯦ ꯑꯗꯨꯒ ꯍꯧꯖꯤꯛ ꯇꯨꯝꯅꯤꯡꯗ꯭ꯔꯦ ꯇꯨꯝꯅꯤꯡꯕ
ꯇꯨꯝꯅꯤꯡꯕ ꯐꯥꯎꯗ꯭ꯔꯦ ꯕꯣꯜ ꯄꯨꯡ ꯀꯌꯥꯗ ꯂꯩꯕꯒꯦ꯫
ꯎꯝ
ꯑꯃ ꯑꯅꯤ
ꯄꯨꯡ ꯄꯨꯡ ꯇꯔꯥꯅꯤꯊꯣꯏ ꯃꯈꯥꯏ
ꯈꯥꯏ ꯂꯩꯔꯝꯅꯤ꯫ ꯍꯧꯖꯤꯛ ꯎ ꯇꯨꯝꯃꯗꯤ ꯆꯞ ꯆꯥꯔꯅꯤꯌꯦ
ꯍꯧꯒꯠꯄ ꯉꯝꯃꯔꯣꯏꯌꯦ ꯑꯗꯨꯗꯤ ꯍꯧꯖꯤꯛ ꯌꯦꯡꯉꯣ ꯄꯨꯡ ꯇꯔꯝ ꯇꯔꯥ ꯇꯔꯥꯃꯥꯏ ꯍꯦꯜꯂꯦ ꯑꯗꯨꯒ ꯑꯥ ꯄꯨꯡ ꯇꯔꯥꯃꯊꯣꯏ ꯇꯥꯗꯧꯔꯦ
ꯇꯥꯏꯟꯊꯣꯏ ꯇꯥꯔꯅꯤ ꯑꯩ ꯅꯪꯕꯨ ꯍꯧꯒꯠ ꯍꯧꯒꯠꯄꯤꯒꯦ
ꯑꯁꯦꯡꯕ꯭ꯔ
ꯑꯁꯦꯡꯕꯅꯦ
ꯑꯗꯤ ꯑꯩ ꯉꯥꯛꯇꯪ ꯇꯨꯝꯗ꯭ꯔꯗꯤ ꯌꯥꯗ꯭ꯔꯦ
ꯅꯨꯡꯗꯥꯡ ꯇꯨꯝꯍꯧꯗꯕꯁꯦ ꯅꯨꯡꯗꯥꯡ ꯇꯨꯝꯍꯧꯗꯕꯁꯦ ꯑꯩ ꯍꯧꯒꯠꯂꯛꯒ ꯌꯥꯝ ꯋꯥꯏꯅꯦ
ꯌꯥꯝ ꯋꯥꯕꯅꯦ
ꯅꯪꯁꯨ ꯇꯧ
ꯎꯝ
ꯇꯨꯝꯃꯨꯀꯨꯝ ꯐꯖꯅ ꯇꯨꯝꯃꯨ ꯇꯨꯝꯒꯗꯕꯅꯦ ꯇꯨꯝꯗꯕꯤꯁꯦ ꯏꯁꯥ ꯌꯥꯝ ꯁꯣꯛꯄꯅꯦ
ꯑꯥ ꯇꯨꯃꯣꯏ
ꯀꯩꯒꯤ
ꯇꯨꯡꯒꯦ ꯑꯗꯨꯗꯤ
ꯇꯧꯗ꯭ꯔꯗꯤ
ꯅꯨꯄꯤꯅꯦꯅꯍ
ꯑꯥ ꯅꯨꯄꯤꯅꯤꯅ ꯇꯧꯗ꯭ꯔꯗꯤ
ꯑꯗꯩꯗꯤ ꯅꯥ ꯑꯗꯩꯗꯤ ꯅꯀꯣꯛꯇꯨꯗ ꯁꯨꯖꯜꯂꯛꯀꯅꯤ ꯑꯩꯅ
ꯍꯧꯗ꯭ꯔꯤ ꯍꯧꯗ꯭ꯔꯤ
ꯑꯅꯝ ꯀꯟꯕ ꯇꯧꯒꯅꯨꯀꯣ
ꯀꯟꯗ꯭ꯔꯗꯤ ꯀꯜꯂꯤꯅ
ꯑꯩꯗꯤ ꯀꯗꯤꯗ ꯑꯩ ꯑꯥꯅꯝ ꯀꯗꯕꯅꯦ ꯑꯩꯗꯤ ꯍꯥ ꯑꯅꯝ ꯀꯥꯟ ꯑꯥꯅꯝ ꯀꯟꯕꯒ ꯁꯪꯗ꯭ꯔꯦ
ꯅꯣꯡ ꯆꯨꯕꯅꯤ
ꯅꯣꯡ ꯆꯨꯕ꯭ꯔꯕ
ꯅꯣꯡ ꯆꯨꯔꯗꯤ ꯐꯗꯕꯅꯦ ꯇꯨꯝꯅꯤꯡꯉꯥꯏ ꯅꯣꯡ ꯆꯨꯕꯗ ꯇꯨꯝꯕꯁꯦ ꯑꯁ ꯈꯨꯅꯨꯡꯉꯥꯏ ꯑꯃ
ꯈꯠꯅꯨꯡꯉ ꯑꯌꯥ
ꯑꯩ ꯈꯪꯗꯦꯗ ꯍꯥꯏꯕꯤꯌꯨꯅꯦ
ꯑꯣ ꯇꯨꯝꯕꯗꯅꯦ
ꯍꯣꯏ ꯅꯣꯡ ꯆꯨꯔꯤꯗꯨꯅꯦ ꯅꯣꯡꯁꯨꯔꯗꯤ
ꯇꯨꯝꯕ ꯅꯨꯡꯉꯥꯏꯁꯨ ꯅꯨꯡꯉꯥꯏꯕꯅꯦ ꯏꯪꯁꯨ ꯏꯪꯕꯅꯦ ꯃꯤ ꯃꯈꯣꯟ ꯀꯔꯤꯝꯁꯨ ꯇꯥꯗꯕꯅꯦ ꯅꯣꯡꯃꯨ ꯀꯣꯏꯒ ꯇꯥꯕ ꯇꯨꯝꯕꯗꯣ ꯅꯨꯡꯉꯥꯏꯕ ꯈꯔ ꯏꯪꯇꯛ ꯇꯧꯕꯅꯤꯅꯀꯣ ꯐꯤ
ꯁꯤ ꯄꯥꯎ ꯅꯨꯡꯉꯥꯏꯕ ꯇꯝꯒꯦ꯫
ꯀꯔꯤ ꯄꯥꯎ
ꯁꯤꯗꯅꯦ꯫
ꯍꯣꯏ
ꯍꯧꯖꯤꯛ
ꯎꯝ
ꯅꯣꯡ ꯇꯥꯔꯦ꯫
ꯅꯣꯏꯗ ꯅꯣꯡ ꯇꯥꯏꯌꯦꯕ꯫
ꯍꯣꯏ
ꯑꯁꯤꯗꯗꯤ ꯅꯣꯡ ꯇꯥꯗꯦꯅ ꯑꯈꯣꯏꯗꯗꯤ꯫
ꯅꯣꯏꯗꯤ ꯇꯥꯔꯣꯏꯌꯦ꯫
ꯅꯣꯏꯗꯨ ꯃꯐꯝ ꯃꯐꯝ ꯀꯥꯏꯗꯅꯣ ꯍꯥꯏꯕꯥ
ꯍꯥꯏꯒꯦ ꯅꯪꯗꯤ ꯅꯣꯡ ꯇꯥꯔꯀꯥꯟꯗ ꯎꯝ ꯀꯩ ꯍꯥꯏꯁꯤꯔ ꯍꯥ ꯈꯪꯗ꯭ꯔꯦ꯫ ꯑꯣ ꯅꯣꯡ ꯇꯥꯔꯀꯥꯟꯗ ꯇꯨꯝꯕꯗꯣ ꯅꯨꯡꯉꯥꯏꯕ ꯅꯪ ꯈꯪꯉꯤꯗꯅ꯫
ꯈꯪꯉꯦ
ꯇꯥꯔꯣꯏꯕ ꯑꯈꯣꯏꯗ ꯇꯥꯔꯦ ꯑꯩ ꯑꯩꯉꯣꯟꯗ ꯎ ꯈꯪꯍꯟꯅꯕ ꯅꯨꯡꯉꯥꯏꯕꯗꯣ
ꯍꯣꯏ
ꯈꯪꯍꯟꯅꯤꯡꯕ ꯇꯥꯔꯕ ꯇꯥꯔꯦ ꯇꯥꯔꯦ ꯅꯣꯡ ꯇꯥꯔꯦ꯫ ꯑꯩꯅ ꯊꯥꯒꯔꯕꯅꯦ ꯅꯣꯡ ꯊꯥꯖꯗꯦꯗꯥ
ꯑꯩꯅ ꯊꯥꯕꯅꯦ꯫
ꯌꯦꯡꯁꯤꯅꯦ ꯆꯞ ꯃꯥꯟꯅꯅ ꯊꯥꯕꯒ
ꯍꯧꯖꯤꯛ